ꯍꯂꯣ
ꯗꯩꯅꯣ
ꯍꯜꯂꯣ
ꯇꯥꯕ꯭ꯔꯣ
ꯇꯥꯏꯌꯦ ꯇꯞꯅ ꯉꯥꯡꯉꯤꯗꯨꯕꯣ
ꯑꯩꯅ ꯇꯞꯅ ꯉꯥꯡꯕꯅꯗꯤ ꯑꯩꯉꯣꯟꯗ ꯋꯥꯔꯤ ꯁꯥꯟꯅꯕꯁꯤꯡꯁꯦ ꯑꯗꯨꯝ ꯍꯥꯏꯌꯦꯅꯦ ꯇꯞꯅ ꯉꯥꯡꯉꯦ ꯍꯥꯏꯌꯦ ꯑꯩꯗꯤ
ꯅꯪꯒꯤ ꯂꯩꯀꯥꯏ ꯇꯥꯅꯃꯛ ꯂꯥꯎꯔꯤꯅꯦꯕ
ꯍꯣꯏ ꯀꯅꯥ ꯀꯅꯥ ꯂꯩꯔꯤꯅꯣ ꯅꯪ
ꯏꯅꯥꯎ ꯅꯨꯄꯥꯒ ꯀꯩꯗꯧꯔꯤꯕ ꯇꯨꯝꯃꯕꯣ ꯂꯩꯇꯦꯗ꯫
ꯑꯦ ꯅꯪꯒꯤ ꯎꯝ ꯅꯪꯒꯤ ꯃꯈꯣꯟꯗꯣ ꯀꯩꯀꯩꯅꯣ ꯈꯪꯗꯦ꯫ ꯃꯤ ꯃꯌꯥꯝ ꯂꯩꯕ ꯃꯥꯜꯂꯦ꯫
ꯀꯩꯗꯧꯔꯤꯅꯣ
ꯀꯩꯁꯨ ꯇꯧꯗꯦꯗ ꯑꯗꯨꯝ ꯐꯝꯃꯒ ꯂꯩꯌꯦ ꯃꯄꯥꯟꯗ꯫
ꯀꯥꯡ ꯆꯤꯛꯇꯕ꯭ꯔꯣ
ꯀꯥꯡ ꯆꯤꯛꯇꯅꯒ ꯂꯩꯅꯒ ꯀꯩꯅꯣ ꯇꯧꯒꯅꯤ꯫ ꯃꯄꯥꯟꯗ ꯅꯣꯡ ꯊꯦꯡꯕꯗ ꯑꯊꯦꯡꯕꯗ ꯃꯄꯥꯟ ꯐꯝꯕꯗꯣ ꯅꯨꯡꯉꯥꯏ ꯇꯝꯅꯤꯀ‌ꯣ꯫
ꯀꯥꯡꯒꯤ ꯂꯩꯩꯅꯥꯗꯣ꯫ ꯑꯌꯨꯛꯇ ꯆꯤꯛꯄ ꯀꯥꯡꯗꯣ꯫
ꯐꯪꯗꯦ
ꯑꯌꯨꯛꯇ ꯀꯥꯡ ꯑꯌꯨꯛ ꯑꯌꯨꯛꯇ ꯀꯥꯡ ꯆꯤꯛ ꯑꯗꯤꯀꯣ ꯐꯠꯇꯦ ꯍꯥꯏꯌꯦ꯫ ꯑꯗꯨꯅ ꯅꯥꯍꯟꯕꯅꯤ ꯍꯥꯏꯌꯦ꯫
ꯑꯗꯨꯗꯤ꯫ ꯑꯩꯈꯣꯏꯗꯤ ꯌꯥꯍꯧ ꯊꯦꯡꯕꯗꯤ ꯑꯗꯨꯔꯣꯝ ꯒꯤꯗꯤ ꯌꯥꯝ ꯐꯔꯦꯅꯦ ꯗꯨꯗꯤ꯫
ꯈ‌ꯣꯏꯗꯤ ꯄꯨꯡ ꯅꯤꯄꯥꯟꯗ ꯀꯪꯒꯟ ꯃꯅꯨꯡꯗ ꯇꯨꯝꯃꯤ꯫ ꯑꯗꯨꯗ ꯑꯗꯨꯗꯤ ꯑꯥꯏꯍ ꯑꯌꯨꯛꯇ ꯌꯥꯍꯧ ꯊꯦꯡꯕꯖ‌ꯦ ꯑꯃꯥꯔꯣꯝꯗꯗꯤ ꯌꯥꯝ ꯐꯩꯅꯦ꯫
ꯀꯅꯣ ꯋꯥꯔꯤ ꯌꯥꯝ ꯁꯥꯟꯅꯩꯩꯅ꯫
ꯀꯩ ꯏꯟꯖꯥꯡ ꯆꯥꯔꯒꯦ꯫
ꯌꯦꯟ ꯆꯥꯏꯌꯦ ꯉꯁꯤꯗꯤ꯫
ꯃꯤꯗꯤ ꯑꯍꯥꯎꯕ ꯉꯥꯛꯇꯅꯤꯀꯣ ꯆꯥꯔꯤꯁꯦ꯫
ꯆꯥꯏꯌꯦ ꯑꯈꯣꯏꯗꯤ ꯑꯍꯥꯎꯕ ꯆꯥꯏꯌꯦ ꯅꯠꯇꯦ ꯅꯨꯡꯇꯤꯒꯤ ꯅꯠꯇꯦ ꯉꯁꯤ ꯉꯁꯤ ꯈꯇꯪ ꯉꯥꯏꯔꯦ꯫
ꯃꯤꯗꯤ
ꯀꯩꯅꯣ ꯎꯝ ꯅꯅꯥꯎ ꯅꯨꯄꯥꯖꯨ ꯀꯩꯅꯣ ꯅꯅꯥꯎ ꯅꯨꯄꯥꯖꯨ ꯋꯥꯔꯤ ꯁꯥꯅꯔ ꯂꯩꯕ꯭ꯔꯣ꯫
ꯍꯨꯝ ꯁꯅꯗ‌ꯦ
ꯀꯩꯅꯣ ꯅꯣꯏꯗꯨ꯫
ꯀꯩꯅꯣ ꯑꯩ ꯒ꯭ꯌꯥꯟ
ꯑꯩꯀꯣ ꯉꯁꯤ ꯍꯤꯟꯖꯥꯡ ꯍꯥꯎꯕꯒꯤꯀꯣ꯫ ꯄꯪ ꯅ‌ꯣꯛꯇ ꯅ‌ꯣꯛꯁꯤꯟ ꯅꯤꯡꯕ ꯅꯣꯛꯅꯤꯡꯕ꯫ ꯍꯤꯟꯖꯥꯡ ꯍꯥꯎꯃꯟꯕꯒꯤ ꯏꯁ ꯉꯁꯥꯏ ꯆꯛ ꯆꯥꯕ ꯀꯥꯟꯗ꯫ ꯀꯞꯀꯦ ꯇꯧꯋ‌ꯦ꯫
ꯈꯔ ꯀꯞꯄꯨ ꯌꯥꯗ꯭ꯔꯣ ꯑꯗꯨꯗꯤ꯫
ꯀꯞꯄ‌ꯦ ꯑꯁꯤ ꯃꯃꯥ ꯃꯥꯟꯗ‌ꯦ꯫ ꯃꯤ ꯐꯝꯂ ꯂꯩꯕꯅꯤꯅ ꯑꯩ ꯏꯅꯥꯛꯇ ꯀꯞꯄꯗ ꯅꯨꯡꯉꯥꯏꯇꯕ꯫ ꯑꯩ ꯏꯊꯟꯗ ꯂꯩꯔꯗꯤ ꯅꯍꯥꯟ ꯉꯁꯥꯏꯇ
ꯀꯞꯄꯨ ꯌꯥꯗ꯭ꯔꯣ ꯑꯗꯨꯝ ꯀꯞ ꯀꯞꯄꯒ ꯑꯗꯨꯝ ꯆꯥꯕꯗ ꯅꯨꯡꯉꯥꯏꯀꯩꯅꯣ꯫
ꯎꯝ
ꯕꯤꯗꯤꯑꯣ ꯅꯝꯃꯒ
ꯉꯁꯤꯗꯤ
ꯏꯁꯩ ꯁꯛꯑꯒ ꯑꯗꯨꯝ ꯂꯩ ꯉꯁꯤꯗꯣ ꯃꯩ ꯐꯖꯅ ꯂꯥꯛꯇꯕ
ꯑ ꯅꯪ ꯅꯪ ꯐꯤ ꯑ
ꯑꯣ ꯐꯤꯗꯣ ꯉꯁꯤ ꯉꯁꯤꯁꯦ ꯅꯨꯃꯤꯠ ꯐꯠꯇꯦ ꯍꯥꯏꯌꯦ
ꯑꯗꯨ ꯐꯤ ꯁꯥꯕꯒꯤ ꯅꯨꯃꯤꯁꯨ ꯂꯩꯅꯦ ꯑꯗꯨꯗꯤ꯫
ꯎ ꯍꯧꯖꯤꯛꯁꯦ ꯍꯧꯖꯤꯛ ꯃꯇꯝꯁꯦ ꯐꯤ ꯁꯥꯕ ꯅꯨꯡꯉꯥꯏꯇꯕ ꯃꯇꯝꯅꯤꯅꯦꯕꯀꯣ꯫
ꯎꯝ ꯅꯨꯨꯃꯤꯠꯅꯔꯕ ꯃꯇꯝꯅꯔ
ꯍꯥꯏꯕꯗꯤ ꯎꯝ ꯐꯤ ꯁꯥꯕꯁꯦ ꯃꯇꯝ ꯃꯇꯝ ꯂꯩꯌꯦ ꯍꯧꯖꯤꯛꯁꯦ ꯅꯣꯡ ꯂꯧ ꯃꯇꯝꯅꯤꯗꯅ ꯅꯣꯡ ꯆꯨꯏꯗꯅ ꯅꯣꯡ ꯈꯔ ꯈꯔ ꯑꯃꯨꯛ ꯆꯨ꯫ ꯀꯩꯅꯣ꯫
ꯑꯩ ꯒꯌꯥꯟ ꯇꯔꯦ ꯇꯔꯦ꯫
ꯍꯥꯏꯕꯗꯤꯀꯣ ꯍꯟꯗꯛꯁꯦ ꯐꯤ ꯐꯤ ꯁꯥꯔꯗꯤꯕꯣ ꯎꯝ ꯈꯪꯗꯦ꯫ ꯌꯥꯝ ꯊꯨꯅ ꯂꯣꯏꯒꯟꯗꯦ ꯍꯥꯏ ꯁꯨꯃꯥꯏꯅ ꯍꯥꯏꯅꯕ ꯂꯩꯌꯦꯕꯀꯣ꯫
ꯍꯣꯏ ꯍꯣꯏ ꯑꯗꯨꯃꯥꯏꯅꯗꯤ ꯀꯩꯅꯣ ꯇꯧꯔꯦ ꯂꯧ ꯃꯇꯝ ꯑꯣꯏꯔꯅꯤꯅꯀꯣ꯫ ꯊꯕꯛ ꯑꯃꯈꯛ ꯇꯪꯗ ꯑꯃꯈꯛꯇꯪ ꯀꯩꯅꯣ ꯇꯧꯗ ꯃꯥꯏ ꯑꯣꯟꯁꯤꯟꯕ ꯌꯥꯗꯕꯅꯤꯅꯀꯣ꯫
ꯑꯍꯣꯏ ꯑꯗꯨꯁꯨ ꯂꯩꯔꯦ ꯑꯗꯣ ꯐꯤꯗꯣ ꯅꯣꯡ ꯑꯃꯨꯛ ꯆꯨ ꯑꯃꯨꯛ ꯎꯝ ꯀꯩꯅꯣ ꯅꯣꯡ ꯃꯪ ꯑꯃꯨꯛ ꯁꯨꯃꯥꯏ ꯁꯨꯃꯥꯏꯅ ꯇꯧꯕꯁꯤ ꯂꯪꯗꯣ ꯑꯗꯨꯁꯨ ꯅꯨꯡꯉꯥꯏꯇꯕꯅꯦꯕ ꯆꯣꯠ ꯆꯣꯠꯂꯤ ꯆꯣꯠꯂꯤ ꯇꯧꯔꯒꯀꯣ ꯑꯗꯨꯁꯨ ꯁꯥꯕ ꯅꯨꯡꯉꯥꯏꯇꯕꯅꯦꯕ ꯃꯇꯝ ꯈꯪꯗꯦꯗ ꯃꯤ ꯍꯥꯏꯅꯕꯅꯤꯅ ꯏꯕꯣꯛꯁꯤꯡꯅ ꯍꯥꯏꯅꯕꯅꯤ ꯑꯈꯣꯏꯅꯗꯤ ꯎꯝ
ꯑꯍꯟꯖꯤꯡꯅ ꯍꯥꯏꯕꯗꯨ ꯆꯨꯝꯔꯝ ꯆꯨꯝꯔꯕꯅꯤ ꯍꯥꯏꯗꯤ ꯃꯣꯏꯗꯤ ꯍꯥꯟꯅꯗꯤ ꯈꯪꯉ ꯂꯥꯛꯄꯅꯦꯅ ꯀꯣ
ꯎꯝ ꯑꯗꯨꯒ ꯑꯁꯤ ꯉꯁꯤ ꯀꯩꯅꯣ ꯅꯤꯡꯊꯧꯀꯥꯕ ꯂꯩꯕꯥꯛ ꯄꯣꯛꯄ ꯀꯩ ꯅꯨꯃꯤꯠꯅꯣ ꯉꯁꯤꯁꯦ ꯅꯣ ꯃꯥꯏꯖꯤꯡ ꯅꯤꯡꯊꯧꯀꯕ ꯂꯩꯕꯥꯛꯄꯣꯛꯄ
ꯅꯤꯡꯊꯧꯀꯕ ꯕ ꯆꯨꯝꯃꯦ
ꯑꯗꯣ ꯑꯁꯤ ꯑꯁꯤ ꯅꯨꯃꯤꯠꯇꯁꯨ ꯐꯤ ꯁꯥꯔꯗꯤ ꯂꯣꯏ ꯊꯨꯅ ꯂꯣꯏꯒꯟꯗꯦ ꯍꯥꯏꯕꯀꯣ ꯌꯥꯝ ꯀꯨꯏꯅ ꯆꯪꯉꯦ ꯍꯥꯏꯌꯦ ꯂꯣꯏꯕꯗꯣ
ꯎꯝ ꯅꯣꯏ ꯐꯤ ꯁꯥꯕꯒꯤꯁꯦ ꯅꯨꯃꯤꯠꯁꯦ ꯂꯩꯅꯤꯀꯣ ꯑꯗꯨꯗꯤ ꯁꯤꯖꯟ ꯁꯤꯖꯟ ꯈꯛꯇ ꯅꯠꯇꯦꯕ ꯅꯨꯃꯤꯠꯁꯨ ꯂꯩꯔꯤꯅꯦꯕ ꯑꯗꯨꯗꯤ ꯎꯝ
ꯍꯣꯏ ꯑꯗꯣ ꯑꯇꯣꯞꯄ ꯅꯨꯃꯤꯠꯇꯤ ꯂꯣꯏ ꯌꯥꯏꯌꯦ ꯑꯗꯣ ꯉꯁꯤꯗꯤ ꯌꯥꯗꯦꯕ ꯍꯥꯏꯌꯦ
ꯏꯅꯒꯤ ꯊꯥꯏꯅꯒꯤ ꯀꯩꯅꯣꯗ ꯑꯣꯏꯔꯝꯒꯅꯤꯗ ꯑ ꯃꯤ ꯐꯦꯛꯆꯔꯤ ꯑꯇꯥ ꯐꯦꯛꯆꯔꯤ ꯐꯦꯛꯇꯣꯔꯤ ꯑꯇꯧ ꯑꯆꯧ ꯑꯆꯧꯕꯗꯤ ꯅꯨꯡꯇꯤꯒꯤ ꯁꯥꯔꯤꯅꯤ
ꯍꯥꯏꯕꯗꯤ ꯐꯤ ꯍꯧꯕꯗꯣ ꯑꯩꯅ ꯑꯩꯅ ꯍꯥꯏꯕꯗꯤ ꯐꯤ ꯍꯧꯕꯗꯣ ꯍꯥꯏꯕꯅꯦ
ꯍꯝ
ꯊꯥꯒꯅꯨ ꯍꯥꯏꯕ ꯅꯠꯇꯦ ꯐꯤ ꯍꯧꯕꯗꯣ ꯉꯁꯤꯅ ꯑꯍꯧꯕ ꯅꯨꯃꯤꯠ ꯑꯣꯏꯔꯗꯤ ꯍꯥꯏꯕ ꯑꯩꯒꯤ ꯍꯧꯗ꯭ꯔꯤꯕꯀꯣ ꯁꯥꯕꯗꯣ ꯍꯧꯗ꯭ꯔꯤꯕ ꯑꯗꯣ ꯂꯪꯗꯨꯁꯨ ꯀꯩꯅꯣ ꯉꯁꯤꯅ ꯂꯣꯏꯕꯗ ꯉꯥꯏꯔꯤꯕ ꯑ ꯀꯗꯥꯏꯗ ꯍꯧꯗꯣꯏꯅꯣꯁꯨ ꯈꯪꯗꯦ
ꯃꯇꯝ ꯎꯝ ꯃꯇꯝ ꯐꯥꯕ ꯀꯥꯟꯗ ꯇꯞꯅ ꯇꯧ ꯑꯗꯣ ꯑꯩꯒꯤꯁꯨ ꯑꯃ ꯁꯥꯕꯤꯌꯨꯀꯣ ꯌꯥꯏꯀꯣ
ꯍꯌꯦꯡ ꯋꯥꯏ ꯌꯦꯡꯁꯤ
ꯏꯁ ꯍꯌꯦꯡ ꯋꯥꯏ ꯌꯦꯡꯁꯦ ꯀꯩꯅꯣ ꯑꯗꯨꯕꯨ ꯁꯕꯤꯒꯦ ꯗꯤ ꯍꯥꯏꯗꯦ ꯍꯌꯦꯡ ꯋꯥꯏ ꯌꯦꯡꯁꯦ ꯍꯌꯦꯡ ꯋꯥꯏ
ꯃꯇꯝ ꯃꯇꯝ ꯁꯪꯉꯀꯥꯟꯗꯣ ꯌꯦꯡꯁꯦ
ꯐꯤ ꯍꯥꯏꯗꯤ ꯑꯆꯧꯕ ꯅꯠꯇ꯭ꯔꯁꯨ ꯃꯨꯐ꯭ꯂꯔꯒꯨꯝꯕ ꯑꯈꯣꯏꯒꯤ ꯃꯔꯨꯞ ꯑꯃ ꯑꯣꯏꯅ ꯍꯥ
ꯅꯪꯒꯤ ꯃꯔꯨꯞꯇꯣ ꯌꯥꯔꯦ ꯌꯥꯔꯦ ꯍꯌꯦꯡꯋꯥꯏ ꯅꯣꯏ ꯅꯪꯒꯤ ꯅꯨꯄꯤꯗ ꯐꯖꯅ ꯍꯥꯏꯈ꯭ꯔꯣ ꯑꯗꯨꯗꯤ
ꯑꯩꯈꯣꯏ ꯅꯨꯄꯤꯗꯣ ꯀꯩꯅꯣ ꯐꯤ ꯁꯥꯕꯒꯁꯨ ꯍꯩꯗꯧ ꯃꯥꯟꯗꯦꯅꯦ ꯑꯩ ꯊꯤꯒꯗꯕ ꯃꯤꯁꯦ
ꯅꯥꯇꯩ ꯆꯥꯗꯕ ꯃꯤ ꯉꯥꯛꯇꯅꯦꯕ
ꯅꯥꯇꯩ ꯆꯥꯕ ꯊꯤꯌꯨꯍꯦ
ꯅꯥꯇꯩ ꯆꯥꯕ ꯊꯤꯕ ꯐꯪꯗ꯭ꯔꯦ ꯀꯥꯏꯗ ꯊꯤꯅ ꯀꯥꯏ ꯀꯥꯏꯗ ꯂꯩꯒꯦ ꯅꯪ ꯅꯃꯥꯟꯅꯕꯤꯒꯨꯝꯕ ꯂꯩꯔꯕ ꯂꯩꯔꯗꯤ ꯍꯥꯏꯕꯤꯔꯛꯑꯣꯅꯦ
ꯏꯁ
ꯇꯤꯝꯁ
ꯏꯃꯥꯟꯅꯕꯤꯁꯤꯡꯁꯤꯗꯤ
ꯅꯉꯣꯟꯗꯩ ꯍꯦꯟꯕ ꯂꯩꯗꯧ ꯃꯥꯟꯗꯦꯅꯦ
ꯍꯣꯏ ꯍꯥꯏꯖꯤꯜꯂꯨ
ꯆꯨꯝꯕꯅꯤ ꯑꯁꯦꯡꯕꯅꯤ ꯍꯥꯏꯖꯤꯟꯕ ꯅꯠꯇꯦ ꯕꯣꯜ ꯌꯦꯡꯉꯗꯨꯏꯔ
ꯈꯪꯗꯦ ꯑꯁ ꯐꯣꯟꯁꯨ ꯊꯕꯛ ꯆꯤꯜꯂꯤꯀꯥꯟ ꯐꯣꯟꯁꯨ ꯃꯩꯁꯨ ꯀꯩꯅꯣ ꯇꯧꯍꯧꯗ꯭ꯔꯕ ꯑꯩꯗꯣ꯫
ꯎꯝ ꯀꯩꯅꯣ ꯇꯧꯒꯗ꯭ꯔꯣ?
ꯎꯝ
ꯀꯥꯏ ꯆꯠꯀꯅꯤ ꯂꯩꯒꯗ꯭ꯔꯣ?
ꯎꯝ ꯂꯩꯒꯅꯤ ꯍꯌꯦꯡꯁꯦ ꯊꯕꯛ ꯌꯥꯝꯃꯦ ꯑꯩꯒꯤꯗꯤ꯫ ꯑꯌꯨꯛ ꯉꯟꯇ ꯍꯧꯒꯜꯂꯣ ꯅꯪꯁꯨ꯫
ꯀꯩꯀꯩ ꯊꯕꯛꯅꯣꯅ?
ꯊꯕꯛ ꯍꯥꯏꯔꯗꯤ ꯅꯪꯁꯨ ꯈꯪꯉꯝꯃꯅꯤ ꯀꯩꯅꯣ꯫
ꯎꯝ
ꯋꯥꯔꯤ ꯁꯥꯥꯁꯦ꯫
ꯑꯗꯣ ꯅꯣꯏꯒꯤ ꯂꯧꯗꯨꯗꯤ ꯀꯃꯥꯏꯅ ꯇꯧꯔꯒꯦ ꯍꯧ
ꯂꯧꯔꯥꯡ ꯂꯣꯏꯔꯦ ꯀꯩꯅꯣ ꯂꯧꯔꯥꯡ ꯂꯣꯏꯔꯦ ꯂꯧ ꯈꯣꯏꯔꯅꯤ꯫ ꯅꯣꯡ ꯆꯨꯕ ꯃꯇꯝꯗ ꯂꯧ ꯈꯣꯏꯔꯅꯤ ꯍꯧꯖꯤꯛꯇꯤ ꯅꯣꯡꯁꯨ ꯆꯨꯗ꯭ꯔꯤ ꯑꯁꯤꯒꯤ ꯅꯣꯡ ꯈꯨꯨꯆꯨꯁꯤꯗꯤ ꯌꯥꯗꯦꯕ꯫ ꯅꯣꯏ ꯏꯝꯐꯥꯜꯗ ꯅꯣꯡ ꯆꯨꯗꯕ ꯋꯥꯅꯤ ꯁꯤꯗꯗꯤ ꯅꯣꯡ ꯎꯝ ꯈꯤꯇꯪ ꯈꯤꯇꯪ ꯑꯃꯨꯛ ꯆꯨꯔꯅꯤ ꯑꯃꯨꯛ ꯅꯨꯡꯁꯥ ꯁꯥꯔꯅꯤ ꯑꯃꯨꯛ ꯈꯤꯇꯪ ꯈꯤꯇꯪ ꯅꯣꯡ ꯑꯃꯨꯛ ꯃꯪꯉꯅꯤ ꯑꯁ ꯌꯥꯗꯦꯕ ꯁꯤ꯫
ꯑꯈꯣꯏꯕ ꯄꯩꯁꯥ ꯐꯪꯍꯧꯗ꯭ꯔꯤꯕ꯫
ꯅꯪ ꯂꯧ ꯈꯣꯏꯕ ꯎꯗ꯭ꯔꯤꯕꯣ?
ꯅꯠꯇꯦ ꯍꯧꯖꯤꯛ ꯂꯧ ꯈꯣꯏꯕ ꯃꯇꯝꯗꯣ, ꯅꯣꯏ ꯅꯣꯏ ꯈꯣꯏꯗ꯭ꯔꯤ ꯈꯣꯏꯗ꯭ꯔꯤꯕꯣ ꯍꯥꯏꯕ?
ꯎꯝ ꯈꯣꯏꯗ꯭ꯔꯤ ꯅꯣꯡꯖꯨꯕ ꯃꯇꯝ ꯌꯧꯗ꯭ꯔꯤ ꯀꯩꯅꯣ꯫
ꯖꯒꯥ ꯈꯔꯗꯤ ꯍꯧꯕꯒꯨꯝ ꯇꯧꯔꯦꯅꯦ꯫
ꯎꯝ ꯃꯤ ꯈꯔꯗꯤ ꯑꯈꯣꯏꯁꯨ ꯀꯩꯅꯣꯗꯤ ꯐꯖ ꯀꯩꯅꯣꯗꯤ ꯇꯧꯗ꯭ꯔꯦ꯫ ꯑꯥ ꯂꯧ ꯈꯣꯏꯕꯗꯣ ꯑꯃꯈꯛꯇꯪꯅ ꯌꯥꯗꯦꯕ꯫
ꯑꯈꯣꯏ ꯔꯥꯎ ꯑꯍꯨꯝ ꯃꯔꯤ ꯐꯥꯎ ꯇꯧꯕꯅꯤ ꯃꯤ ꯈꯔꯗꯤ꯫ ꯍꯥꯏꯗꯤ ꯅꯣꯏꯒꯤꯗꯤ ꯂꯤꯡꯅꯥ ꯂꯤꯡꯅꯕꯒꯤ ꯅꯠꯇꯝꯅꯤꯅ ꯀꯣ ꯑꯍꯨꯝꯕꯥꯎ ꯑꯣꯏꯔꯁꯨ ꯌꯥꯏ꯫
ꯑꯗꯣ ꯑꯈꯣꯏꯗꯤ ꯑꯅꯤ ꯑꯅꯤꯗꯤ ꯆꯠꯂꯦꯕꯀꯣ꯫
ꯍꯣꯏ꯫
ꯑꯅꯤꯗꯤ ꯂꯣꯏꯔꯦꯕ ꯈꯣꯏꯕꯗꯣ ꯑꯅꯤ ꯂꯣꯏꯔꯁꯨ, ꯂꯩꯕꯥꯛꯇꯣ ꯌꯥꯝ ꯌꯥꯝ ꯆꯥꯎꯔꯤꯕꯀꯣ ꯌꯥꯗꯦꯕ꯫ ꯏꯁꯤꯡꯁꯨ ꯂꯩꯇꯦꯕ꯫ ꯏꯁꯤꯡ ꯂꯩꯇꯕꯤꯗ ꯁꯨꯝ ꯈꯣꯏꯕꯅꯦꯕꯀꯣ꯫ ꯑꯗꯣ,
ꯏꯁꯤꯡꯁꯦ ꯆꯍꯤ ꯆꯍꯤꯗ ꯏꯁꯤꯡ ꯏꯁꯤꯡꯁꯦ ꯑꯗꯨꯝ ꯋꯥꯈ꯭ꯔꯦꯀꯣ꯫
ꯍꯣꯏ ꯍꯧꯖꯤꯛꯁꯨ ꯏꯁꯤꯡ ꯂꯩꯇꯦꯕ ꯈꯪꯗꯦ꯫
ꯆꯍꯤ ꯆꯍꯤ ꯇꯔꯥ ꯀꯨꯟꯒ ꯂꯩꯔꯒꯗꯤ ꯂꯧꯒꯁꯦ ꯊꯕꯛ ꯁꯨꯕ ꯌꯥꯔꯝꯗꯧ ꯃꯥꯟꯗ꯭ꯔꯦ ꯋꯥꯈꯟꯗ꯫
ꯎꯝ
ꯏꯁꯤꯡꯁꯦ ꯇꯥꯡꯉꯦꯕ ꯋꯥꯔꯦꯕ ꯏꯁꯤꯡꯁꯦ꯫ ꯅꯣꯏ ꯖꯒꯥꯗꯗꯤ ꯈꯔ ꯅꯣꯏ ꯖꯒꯥꯗꯗꯤ ꯈꯔ ꯑꯣꯏꯕꯅꯤꯅ ꯏꯁꯤꯡ ꯈꯔ ꯑꯃꯨꯛ ꯅꯨꯡꯉꯥꯏꯔꯝꯒꯅꯤ
ꯂꯧ ꯂꯝꯄꯥꯛ ꯃꯌꯥꯏꯗꯒꯨꯝꯕ ꯀꯥꯡꯕꯨꯗꯨꯗꯤ ꯏꯁꯤꯡ ꯋꯥꯔꯝꯒꯅꯤ
ꯑꯩꯈꯣꯏꯗꯖꯨ ꯏꯁꯤꯡ ꯂꯩꯗꯦꯗ ꯅꯣꯡ ꯆꯨꯗ꯭ꯔꯗꯤ ꯏꯁꯤꯡ ꯀꯗꯥꯏꯗꯒꯤ ꯂꯧꯒꯅꯤ
ꯂꯥꯁꯇꯀꯣ ꯏꯁꯤꯡ ꯂꯧ ꯂꯧ ꯁꯨꯅꯕ ꯏꯁꯤꯡꯁꯦ ꯂꯩꯔꯅꯤꯀꯣ ꯂꯥꯁꯇ
ꯂꯩꯔꯗꯤ ꯂꯧ ꯁꯨꯔꯔꯣꯏ ꯂꯣꯏ ꯌꯣꯟꯊꯣꯛꯑꯁꯨ ꯌꯥꯔꯦ
ꯂꯧ ꯁꯨꯗꯕꯤꯗ ꯀꯀꯩꯅꯣ ꯊꯕꯛ ꯇꯧꯁꯤꯟꯕꯅ ꯅꯨꯡꯉꯥꯏꯔꯦ
ꯑꯈꯣꯏꯗꯣ ꯂꯧ ꯑꯃꯈꯇꯪꯅꯤ ꯁꯨꯕꯖꯨ ꯍꯟꯗꯛꯁꯨ ꯂꯧ ꯑꯅꯤ ꯂꯧ ꯑꯍꯨꯝ ꯂꯩꯕ